ꯑꯣ
ꯇꯥꯏꯌꯦ ꯇꯥꯏꯔꯦ
ꯎꯝ ꯃꯥ ꯀꯗꯩꯅꯣ
ꯑꯩꯔꯣ ꯑꯩ ꯎꯔꯨꯝ ꯌꯥꯏꯔꯤ
ꯐꯩ ꯐꯩ ꯈꯣꯏ ꯐꯃꯨꯡꯗ ꯂꯩꯈ꯭ꯔꯦ
ꯂꯩꯌꯨ ꯂꯩꯌꯨ ꯅꯨꯡꯉꯥꯏꯕꯅꯦ ꯃꯅꯤꯡꯗꯅ ꯅꯨꯡꯁꯤꯠ ꯈꯔ ꯂꯥꯡꯒꯗ꯭ꯔꯅ ꯂꯩꯕꯅꯤꯗ
ꯑꯈꯣꯏꯗꯤ ꯃꯃꯥꯡꯗ ꯂꯩꯇꯦꯕ ꯅꯨꯡꯁꯤꯠꯅ ꯍꯥ ꯍꯥ ꯁꯁ
ꯅꯣꯏꯒꯤꯗꯤ ꯃꯃꯥꯡꯗ ꯅꯠꯇ꯭ꯔꯗꯤ ꯑꯦ ꯍꯤ ꯍꯤ ꯃꯅꯤꯡꯗꯗꯤ ꯂꯩ ꯕꯝ ꯂꯩꯇꯦ
ꯇꯦ
ꯅꯣꯏ ꯃꯃꯥꯡꯒꯤ ꯋꯥꯄꯟꯗꯣ ꯏꯪꯉꯝꯅꯤ ꯀꯩꯅꯣ
ꯏꯪꯉꯦ ꯍꯟꯇꯛ ꯂꯣꯏ ꯐꯝꯃꯤꯟ
ꯁꯤꯡꯖꯨ ꯆꯥꯅꯕꯩꯖꯨ ꯆꯞ ꯆꯥꯔꯅꯤ
ꯑꯗꯨꯅꯦ ꯆꯥꯔꯖꯦ ꯂꯥꯛꯑꯣ ꯍꯥꯏꯖꯦ ꯑꯩꯅ ꯑꯈꯣꯏꯗ
ꯆꯥꯖꯤ ꯆꯥꯖꯤ
ꯑꯩ ꯍꯣꯔꯦꯟ ꯅꯨꯡꯗꯤꯟ ꯆꯠꯂꯣꯏ ꯄꯨꯡ ꯃꯔꯤ ꯃꯈꯥꯏꯕꯧ ꯐ꯭ꯔꯤ
ꯀꯩꯒꯤ
ꯑꯩ ꯉꯁꯥꯏ ꯑꯌꯨꯛ ꯆꯠꯊꯣꯛꯎꯔꯦ ꯑꯃ
ꯑꯌꯨꯛꯇ ꯑꯌꯨꯛꯇ ꯇꯧꯔꯁꯨ ꯌꯥꯕ
ꯑꯣ ꯃꯣꯏ ꯗꯦꯠ ꯁꯚꯦꯟ ꯕꯣꯛ ꯁꯨꯇꯤ ꯊꯥꯔꯤꯑꯕ ꯑꯗꯨꯗꯨꯒꯤ ꯑꯩꯅ ꯑꯌꯨꯛꯇ ꯆꯂꯁꯨ ꯌꯥꯏꯅ
ꯁꯃꯔ ꯚꯦꯀꯦꯁꯟ ꯂꯣꯏ ꯂꯣꯏꯅꯗ꯭ꯔꯤꯕꯣ
ꯇꯥꯡ ꯇꯔꯦꯠ ꯁ꯭ꯋꯥꯏꯗꯩ ꯂꯣꯏ ꯂꯣꯏꯅꯔꯦꯗ ꯇꯥꯡ ꯇꯔꯥꯕꯧ ꯍꯟꯗꯛꯀꯤꯗꯦꯠ ꯇꯥꯡ ꯇꯔꯥꯁꯤꯕꯧ ꯁ꯭ꯋꯥꯏꯕꯨꯛꯇ ꯂꯣꯏ ꯊꯥꯕ ꯂꯣꯏꯅꯔꯦ ꯑꯌꯥꯝ ꯑꯅꯝꯕꯅ
ꯍꯨꯝ ꯍꯨꯝ ꯑꯗꯨꯗꯤ ꯆꯥꯖꯤ ꯁꯤꯡꯖꯨꯗꯣ ꯍꯣꯔꯦꯟ
ꯆꯥꯖꯦ ꯌꯥꯏꯌꯦ ꯅꯪꯒꯤ ꯐꯣꯜꯂꯣ ꯉꯪꯉꯤꯖꯦ ꯍꯍ ꯑꯗꯨ ꯍꯥꯏꯔꯒ ꯁꯤꯒꯤ ꯏꯁꯀꯤꯟ ꯒꯤꯖꯦ ꯏꯁꯀꯤꯟꯒꯤꯖꯦ ꯀꯅꯥꯗ ꯌꯦꯡꯉ ꯐꯗꯣꯏꯅꯣ ꯈꯪꯗꯦ ꯍꯥꯏꯕ ꯁꯤꯖꯦ
ꯅꯪ ꯑꯗꯨꯃꯥꯏꯅ ꯊꯣꯛꯄꯤꯗꯨꯗꯤ ꯑꯩꯁꯨ ꯈꯪꯗꯦ ꯑꯗꯨꯗꯤ ꯀꯩꯅꯣ ꯇꯥꯟꯅꯕꯅꯗꯤ ꯐꯅꯤ
ꯑꯗꯨꯝꯕ ꯗꯔꯃꯥꯇꯣꯂꯣꯖꯤꯖ ꯑꯃ ꯇꯥꯟꯅꯕꯅ ꯐꯠꯇ꯭ꯔꯥ
ꯎꯝ ꯑꯗꯨꯃꯥꯏꯅ ꯇꯧꯕꯗꯣ ꯑꯍꯟ ꯑꯣꯏꯔꯀꯥꯟꯗ ꯇꯪ ꯇꯧꯋꯤꯗꯅ ꯑꯍꯟꯒ ꯑꯣꯏꯔꯀꯥꯟꯗꯇꯪ ꯊꯦꯡꯅꯩꯗꯅ ꯑꯗꯣ ꯀꯩꯗꯧꯔꯒ ꯐꯗꯣꯏꯅꯣ ꯑꯗꯨꯗꯤ ꯈꯪꯗꯦꯕ
ꯑꯗꯨꯅꯅꯦ ꯑꯩꯅ ꯍꯧꯖꯤꯛꯀꯥꯟꯒꯤ ꯀꯔꯝꯕꯅ ꯌꯦꯡꯕ ꯐꯗꯣꯏꯅꯣ ꯁꯨꯝ ꯈꯜꯂꯤꯖꯦ ꯑꯗꯨꯅ ꯑꯩꯅ ꯏꯟꯁꯇꯥꯒ꯭ꯔꯥꯝꯗ ꯁꯨꯝ ꯊꯤꯕ ꯑꯗꯨ
ꯈꯪꯊꯦ
ꯑꯦ ꯑꯗꯨꯒꯤ ꯃꯔꯝꯗ ꯉꯥꯡꯕ ꯊꯦꯡꯅꯗ꯭ꯔꯣ
ꯊꯦꯡꯅꯗꯦꯕ ꯁꯨꯝꯕꯩ ꯃꯔꯝꯗ ꯉꯥꯡꯕ ꯊꯦꯡꯅꯗꯦ ꯃꯣꯏ ꯍꯧꯖꯤꯛ ꯀꯥꯟꯒꯤ ꯀꯩ ꯅꯣ ꯉꯥꯇꯥ ꯉꯥꯏꯒ꯭ꯔꯦ
ꯃꯥꯏꯍꯤꯡꯒꯨꯝꯕ
ꯃꯤꯠꯊꯨꯞ ꯂꯦꯟꯕꯤꯒꯨꯝꯕ ꯑꯗꯨꯒꯨꯝꯕ ꯉꯥꯛꯇ ꯉꯥꯏꯔꯦ ꯍꯧꯖꯤꯛꯀꯥꯟꯖꯦ
ꯎꯝ ꯑꯗꯨꯝꯕꯗꯣ ꯑꯩ ꯊꯦꯡꯅꯔ ꯕꯨꯗꯤ ꯊꯥꯕꯤꯔꯛꯀꯦ ꯊꯦꯡꯅꯕ ꯀꯥꯟꯗ ꯅꯨꯄꯤ ꯑꯃ ꯂꯩꯕꯗꯣ
ꯎꯝ ꯃꯔꯩ ꯊꯥꯕꯤꯗꯨꯔꯥ
ꯃꯔꯩ ꯊꯥꯕꯤ ꯅꯠꯇꯦ ꯑꯃ ꯃꯔꯩ ꯊꯥꯕ꯭ꯔꯣꯅꯦ ꯑꯗꯨꯕꯣ ꯐꯤꯂꯝ ꯀꯨꯝꯕꯤꯗꯣ
ꯑꯣ ꯐꯤꯂꯝ ꯀꯨꯝꯕꯤ ꯐꯤꯂꯝ ꯀꯨꯝꯕꯤꯗꯤ ꯀꯥꯅꯥꯅꯣ ꯈꯪꯗꯦ
ꯅꯨꯡꯁꯤꯕꯗꯣꯍꯦ
ꯑꯝ ꯑꯩ ꯈꯪꯗ꯭ꯔꯦ ꯀꯩꯅꯣ ꯑꯣꯏꯕ꯭ꯔꯥꯕ ꯑꯣ ꯑꯣ ꯑꯣ ꯍꯣ ꯍꯣ ꯍꯣ ꯍꯣ ꯍꯣꯏ ꯍꯣꯏ ꯑꯉꯥꯡ ꯉꯍꯥꯋꯥꯏ ꯑꯉꯥꯡꯒ ꯌꯥꯝ ꯁꯥꯔꯝꯕꯗꯣ
ꯍꯣ ꯍꯣ ꯍꯣ ꯍꯣ ꯑꯗꯨꯗꯣ ꯑꯗꯨꯒꯤꯗ ꯑꯗꯨꯒꯤꯗ ꯆꯪꯉ ꯒ ꯌꯦꯡꯉꯣꯅꯦ ꯃꯥꯒꯤ ꯑꯥꯏꯖꯤꯗꯨꯗ
ꯑꯣ ꯍꯣꯏꯅꯦ ꯑꯗꯨꯗꯤ ꯂꯩ ꯀꯥꯎꯕ ꯀꯥꯎ ꯑꯩꯅ ꯈꯜꯂꯤꯁꯤ ꯅꯅꯦꯃ ꯑ ꯃꯃꯤ ꯇ ꯀ ꯈꯨ ꯈꯨꯕꯤ ꯃꯔꯩ ꯊꯥꯏ ꯊꯥꯏ ꯇꯧꯔꯒ ꯑꯃꯨꯛ ꯑꯣꯟꯂꯥꯏꯟꯗꯒꯤ ꯌꯦꯡꯉꯦ ꯇꯧꯕ ꯑꯃ ꯂꯩꯕꯅꯤ ꯅꯨꯄꯤ ꯑꯃ
ꯈꯪꯗꯦ ꯑꯗꯨꯒꯗ
ꯅ ꯂꯩꯕꯅꯦ ꯑꯗꯨꯗꯨꯅꯦꯕ ꯑꯩꯅ ꯊꯦꯡꯅꯏꯁꯤꯅ ꯑꯌꯥꯝꯕ
ꯑꯩꯅ ꯍꯥꯏ ꯅꯨꯄꯤꯗꯣ ꯑꯗꯨꯒꯤꯗ ꯆꯪꯉ ꯌꯦꯡꯉꯣ ꯃꯥꯥꯏꯁꯦ ꯃꯧꯅꯁꯨ ꯑꯅꯝꯕ ꯌꯦꯡꯕꯅꯦꯕ ꯑꯗ ꯅꯪꯒꯤ ꯑꯗꯨꯒꯨꯝꯕ ꯃꯥꯟꯅꯕ ꯌꯥꯎꯕ꯭ꯔꯅꯦ ꯌꯦꯡꯉꯣ
ꯍꯣꯏ ꯑꯃꯣꯏ ꯀ ꯂꯨꯇꯥ ꯊꯥꯏꯌꯣꯟꯗꯣ ꯆꯥꯏꯗꯨ ꯇ ꯑꯣꯏꯅꯅ ꯇꯦꯕ꯭ꯂꯦꯠ ꯑꯣꯏꯅ ꯆꯥꯟꯅꯔꯤꯕꯦ ꯃꯣꯏ ꯆꯥꯅꯗꯣ
ꯂꯩ ꯅꯦ ꯑꯗꯨꯕꯨ ꯌꯦꯡꯉꯅꯦ ꯀꯃꯥꯏꯅ ꯐꯗꯣꯏꯅꯣ ꯍꯥꯏꯕꯅꯤꯗ ꯉꯧꯕꯗꯤ ꯉꯧꯅꯤꯀꯣꯀ ꯃꯇꯝ ꯈꯔꯗꯤ
ꯍꯣꯏ
ꯑꯗꯨꯀꯥꯟꯗ ꯑꯗꯨꯝ ꯀꯨꯏꯔꯀꯥꯟꯗꯗꯤ ꯌꯥꯔꯣꯏꯣꯏ ꯍꯥꯏꯕ
ꯑ ꯊꯑꯣꯏꯅꯒ ꯑꯗꯨ ꯊꯑꯣꯏꯅꯒ ꯒꯨꯂꯤꯒꯩ ꯆꯥꯏ ꯍꯥꯏꯕ
ꯑꯗꯨꯅꯦ ꯆꯍꯤ ꯀꯨꯟꯊ꯭ꯔꯥ ꯈꯔ ꯍꯦ ꯍꯦꯟꯈꯤꯕꯗ ꯃꯃꯥꯏꯗꯣ ꯐꯖꯗꯣꯏꯅꯦ
ꯑꯗꯨ ꯑꯗꯨꯅ ꯆ ꯌꯡꯏ ꯀ ꯃꯥꯤꯡꯅ ꯀꯔꯤꯅꯣ ꯈꯪꯉꯣꯏꯗꯣꯏꯅꯣ ꯀꯌꯥꯃꯤꯕ ꯇꯥꯔꯗ ꯃꯥ ꯃꯝ ꯆꯐꯣꯠ ꯆꯠꯐꯣ ꯑꯝꯇ ꯈꯪꯗꯦ ꯑꯁ
ꯏꯅꯅꯦ
ꯐꯕꯗꯤ ꯐꯖꯅꯦꯕ ꯃꯇꯝ ꯈꯔꯗꯤ
ꯐꯖꯅꯤ ꯅꯥꯎꯔꯤꯀꯥꯟꯒ ꯑꯣꯏꯔꯦ ꯆꯥꯕꯗ ꯑꯗꯨꯝ ꯄꯥꯗꯣꯔꯕꯅꯦꯕ ꯆꯍꯤ ꯀꯨꯟꯊ꯭ꯔꯥ ꯈꯛꯇꯪ ꯍꯦꯟꯈꯤꯕꯗ ꯂꯣꯏꯅ ꯐꯨꯗꯣꯔꯛꯇꯣꯏꯅꯦꯕ
ꯍ ꯊꯣꯏꯅꯦ ꯑꯗꯨꯗꯨꯗ ꯅꯠꯇꯤꯦ ꯀꯩꯅꯣꯗ ꯑꯍꯥꯟꯕꯒꯤ ꯀꯩꯅꯣꯗ ꯑꯗꯨꯝ ꯐꯨꯗꯣꯛꯄ ꯍꯧꯔꯛꯑꯅꯤ ꯅꯨꯄꯤ ꯖꯦꯟꯁ ꯇꯧꯋꯤꯗꯅ ꯃꯥꯏꯗꯩꯩ ꯀꯩꯗ ꯄꯨꯔꯥ ꯏꯁꯥꯁꯦ
ꯍꯣꯏ
ꯑꯗꯨꯝ ꯀꯥꯟꯗ ꯍꯧꯔꯅꯤ
ꯂꯦꯞꯄꯗꯁꯨ ꯌꯥꯔꯝꯃꯣꯏꯗꯥ ꯃꯣꯏꯗꯣ ꯀꯩꯁꯨ
ꯑꯧ ꯌꯥꯔꯝꯃꯣꯏ
ꯍꯥꯏꯖꯕꯩ ꯋꯥꯅꯤ ꯑꯩꯈꯣꯏꯁꯨ ꯈꯨꯠꯇ ꯀ꯭ꯔꯤꯝ ꯇꯩꯗꯅ ꯈꯣꯠꯇꯅ ꯇꯧꯔꯤꯁꯤꯡꯁꯦ ꯑꯗꯨꯝ ꯂꯦꯞꯄꯗ ꯑꯗꯨꯝ ꯍꯥꯟꯅꯩ ꯍꯥꯃꯨ ꯍꯥꯃꯨ ꯑꯗꯨꯝ ꯇꯥꯏꯑꯌꯦꯕ
ꯌꯥꯕꯠꯇꯕꯦꯠꯇ
ꯑꯗꯨꯝ ꯇꯧꯔꯤꯀꯥꯟ ꯇꯧꯔꯤꯀꯥꯟꯗ ꯐꯖꯅ ꯐꯖꯕꯩ ꯋꯥꯅꯦ
ꯅꯣꯏ ꯃꯣꯏꯅ ꯍꯤꯗꯥꯛ ꯑꯣꯏꯅ ꯀꯥꯞꯄꯤꯗꯨꯅ ꯀꯥꯟ ꯑꯗꯨꯁꯨ ꯀꯥꯟꯅ ꯖꯠꯂ ꯈꯪꯗꯤꯌꯦ ꯑꯗꯨꯁꯨ ꯀꯥꯟꯅꯔꯝ ꯅꯠꯇ꯭ꯔꯣ ꯆꯞ ꯃꯥꯟꯅꯅꯕ ꯄꯣꯟꯗ ꯆꯥꯔꯤꯗꯨꯒ ꯀꯥꯄꯤꯗꯨꯒ
ꯃꯍꯤ ꯀꯥꯞꯄꯕꯗꯨꯔ ꯃꯍꯤ ꯀꯥꯞꯄꯗꯣ ꯍꯣꯏ ꯃꯣꯏꯁꯨ ꯀꯩꯅꯣ ꯂꯩ ꯍꯥꯏꯗꯅ
ꯃꯣꯏꯗ ꯂꯤꯃꯤꯠ ꯀꯩꯅꯣ ꯆꯥꯡ ꯄꯤꯕ꯭ꯔꯥ
ꯎꯝ ꯀꯥꯞꯄ ꯀꯥꯞꯄꯒꯤ ꯑꯗꯨ ꯃꯇꯝ ꯂꯩ ꯍꯥꯏꯕꯅꯦ ꯄꯤ ꯍꯥꯏꯕꯅꯦ ꯑꯗꯨꯁꯨ ꯃꯇꯝ ꯊꯥ ꯑꯗꯨ ꯊꯥ ꯑꯗꯨ ꯆꯠꯄ
ꯎ ꯑꯗꯨꯨꯏ ꯂ ꯃꯨ ꯀꯥ ꯇ ꯄ ꯇ ꯄ ꯠꯇꯦꯕ ꯑꯗꯨꯅ ꯑꯃꯨꯛ ꯑ ꯀꯩꯩꯅꯣ ꯇꯧꯔꯦ ꯍꯥꯏꯕ ꯅꯠꯇꯦꯕ ꯃꯣꯏ ꯇꯧꯔꯤꯁꯦ ꯄꯩꯁꯥꯗꯤ ꯎꯝ ꯄꯩꯁꯥꯗꯤ ꯑꯗꯨꯒꯤ ꯑꯍꯥ ꯀꯩꯅꯣ ꯑꯃ ꯀꯥꯞꯄꯗꯤ ꯃꯨꯛ ꯌꯥꯡꯈꯩꯃꯨꯛ ꯆꯪꯉꯦ ꯍꯥꯏꯇꯥꯔꯦ
ꯍꯣꯏ ꯍꯥꯏꯗꯤ ꯍꯥꯏꯕꯅꯤ ꯑꯗꯣ ꯃꯈꯜ ꯃꯈꯟꯗꯤ ꯂꯩ ꯍꯥꯏꯕꯅꯦ ꯑꯗꯣ ꯒꯨꯂꯤ ꯑꯣꯏꯅ ꯆꯥꯕꯕꯨꯗꯤ ꯑꯗꯨꯅꯦ ꯑꯗꯨ ꯇꯧꯈꯤꯕꯅ ꯐꯩꯌꯦꯕ ꯒꯨꯂꯤꯗꯨꯗꯤ ꯁ꯭ꯋꯥꯏꯗ ꯌꯣꯜꯂꯤꯁꯦ ꯈꯪꯗꯦꯗꯅ ꯐꯖꯅ ꯑꯐ ꯐꯠꯇꯕ꯭ꯔꯥ ꯐꯠꯇꯕ꯭ꯔꯥ ꯀꯃꯥꯏꯅ ꯍꯥꯏꯗꯤ ꯁꯥꯏꯠ ꯏꯐꯦꯛ ꯂꯥꯛꯀꯗ꯭ꯔꯥ ꯈꯣꯠꯀꯗ꯭ꯔꯥ ꯑꯗꯣ ꯐꯖꯅ ꯃꯨꯟꯅ ꯈꯪꯒꯗꯕꯅꯤꯅ ꯄꯪꯆꯥ ꯆꯥꯕꯗꯤ ꯇꯧꯅꯤꯡꯗꯦꯕ ꯍꯥꯏꯗꯤ ꯍꯧꯖꯤꯛ ꯀꯥꯟ ꯀꯩꯅꯣ ꯀꯣꯁꯃꯦꯇꯤꯛ ꯌꯣꯟꯕ ꯑꯃꯗꯁꯨ ꯑꯃꯗ ꯑꯗꯨꯨ ꯍꯦꯛꯇ ꯒ꯭ꯂꯨꯇꯥꯥ ꯊꯥꯏꯌꯣ ꯒ꯭ꯂꯨꯇꯥ ꯊꯥꯏꯌꯣꯅ ꯍꯥꯏꯔꯒ ꯍꯦꯛꯇ ꯊꯒꯠꯛꯏꯗꯅ
ꯊꯝꯃꯦ ꯊꯝꯃꯦ ꯑꯗꯨ
ꯑꯗꯨꯗꯒꯤ ꯂꯧꯔꯒ ꯆꯥꯕꯗꯤ ꯀꯤꯖꯩꯑꯕ ꯑꯗꯨꯅꯦ ꯃꯣꯏ ꯍꯧꯖꯤꯛꯀꯤ ꯀꯥꯞꯄꯤꯗꯨꯗꯤ ꯗꯣꯛꯇꯔꯅ ꯇꯧꯔꯒ ꯀꯥꯞꯄꯅꯤꯅ ꯀꯩꯝꯇ ꯀꯩꯅꯣ ꯇꯧꯗꯦꯕ ꯀꯤꯅꯤꯡꯉꯥꯏ ꯑꯣꯏꯗꯦꯕ ꯑꯗꯨꯗꯤ ꯂꯤꯚꯔꯁꯨ ꯐꯩ ꯍꯥꯏꯕꯅꯦ ꯂꯤꯚꯔ ꯁꯣꯛꯄ ꯃꯤꯗ ꯀꯥꯞꯄꯤꯗꯅ ꯒ꯭ꯂꯨꯇꯥ ꯊꯥꯏꯌꯣꯟꯁꯦ ꯑꯁꯦꯡꯕꯕꯨꯗꯤ ꯂꯤꯚꯔ ꯁꯣꯛꯄ ꯃꯤꯒꯤ ꯍꯤꯗꯥꯛꯅꯦꯕ ꯈꯪꯕ꯭ꯔꯥ
ꯑꯥ
ꯑꯗ ꯂꯤꯚꯔ ꯁꯣꯛꯄ ꯃꯤꯅ ꯁꯤꯖꯤꯟꯅꯕ ꯃꯇꯝꯗ ꯁꯥꯏꯠ ꯏꯐꯦꯛ ꯑꯣꯏꯅ ꯀꯨꯆꯨ ꯉꯧꯊꯣꯔꯛꯄ ꯍꯥꯏꯇꯥꯔꯦ ꯀ꯭ꯌꯥꯟ ꯇꯥꯕ꯭ꯔꯥ ꯂꯨꯇꯥ ꯊꯥꯏꯌꯣꯟꯁꯦ ꯍꯣꯏ ꯑꯗꯨꯗ ꯃꯣꯏꯅ ꯀꯣꯁꯃꯦꯇꯤꯛ ꯂꯣꯝ ꯂꯣꯏꯅ ꯁꯤꯖꯤꯟꯅꯈꯤꯕ ꯍꯥꯏꯇꯥꯔꯦ ꯍꯥꯏꯗꯤ ꯃꯤꯁꯤꯅꯕꯨ ꯅꯥꯕꯗ ꯁꯤꯖꯤꯟꯅꯕꯕꯨꯗꯤ ꯀꯦꯕꯗ ꯅꯦꯁꯤ
ꯁꯤꯠꯂꯦ ꯃꯥ ꯀꯩꯅꯣ ꯐꯖꯅ ꯁꯤꯠꯂꯦ ꯀꯩꯅꯣ ꯃꯥ ꯑꯗꯨꯗꯤ ꯍꯤꯗꯥꯛ ꯇꯨꯝꯗꯦ
ꯑꯗꯨꯅꯦ ꯑꯗꯨ ꯂꯣꯏꯅ ꯇꯧꯅꯔꯛꯑꯦꯅꯤꯅ ꯑꯩꯃꯛꯁꯨ ꯉꯥꯏꯔꯦ ꯀꯥꯞꯅꯤꯡꯉꯤꯕꯅꯤ
ꯀꯅꯤ ꯑꯩꯃꯛꯁꯨ ꯀꯥꯞꯅꯤꯡꯉꯤꯅꯤ ꯑꯩꯃꯛꯁꯨ ꯁꯦꯝꯅꯤꯡꯉꯤꯅꯤ ꯑꯗꯨ ꯂꯩꯇꯝ ꯌꯥꯎꯕ ꯂꯩꯅꯤꯗ ꯄꯩꯁꯥ ꯈꯔ ꯄꯒꯣꯏꯁꯤꯗ
ꯀꯥꯞꯇꯣꯔꯤꯔꯤꯕ ꯃꯤ
ꯑꯩꯈꯣꯏꯒꯤ ꯃꯣꯟꯅꯕꯤꯗꯨꯁꯨꯥꯞ ꯀꯥꯞꯄꯦ ꯍꯥꯏꯗꯨꯗꯤ ꯍꯟꯇ ꯂꯨꯑꯝꯗꯥꯏꯗ ꯅꯉꯗ ꯍꯥꯏ ꯀꯕ
ꯍꯥꯏ ꯔꯦ
ꯑꯗꯨꯗꯗꯤ
ꯃꯥꯏꯗꯣ ꯑꯃꯨꯔꯛꯇꯪ ꯀꯥꯞꯄ ꯂꯣꯏꯁꯤꯟꯈ꯭ꯔꯕ ꯑꯗꯨꯝ
ꯑ ꯑꯃꯨꯛꯇꯪ ꯃꯣꯏꯗꯣ ꯌꯥꯝ ꯀꯟꯅ ꯀꯟꯅꯣ ꯇꯧꯕ ꯅꯠꯇꯦ ꯍꯥꯏꯗꯤ ꯁꯨꯝ ꯏꯁꯀꯤꯟ ꯀꯩꯀꯥꯗ ꯁꯨꯝ ꯏꯁꯥꯒꯤ ꯑꯣꯏꯕꯗꯨꯗ ꯁꯨꯝ ꯉꯥꯟꯊꯣꯛꯅꯕꯅꯦ ꯍꯥꯏꯕꯅꯦꯕ ꯗꯥꯏꯔꯦꯛ ꯑꯗꯨ ꯒꯨꯇꯥ ꯊꯌꯥꯝꯅ ꯀꯩꯅꯣꯗꯤ ꯈꯪꯗꯦ ꯃꯥ ꯑꯃ ꯀꯥ ꯇꯤꯀꯥ ꯐꯨꯟꯃꯜ ꯑ ꯑꯣꯏꯕꯨꯗꯤ ꯑꯣꯏꯔꯝꯗꯣꯏꯅꯦꯕ ꯑꯗꯣ ꯑ ꯃꯈꯜ ꯃꯈꯥ ꯊꯣꯛꯑꯝꯃꯤꯗ ꯃꯣꯏꯁꯦ ꯀꯗꯥꯥꯏꯗꯒꯤꯩ ꯐꯔꯤꯅꯣ ꯑꯗꯨꯝ ꯇꯧꯔꯤꯤꯗꯨꯗꯤ ꯀꯩꯅꯣꯅꯦ
ꯃꯥꯁꯨ ꯀꯩꯅꯣ ꯌꯥꯝ ꯑꯣꯏꯂꯤ ꯌꯥꯝ ꯑꯣꯏꯕ ꯃꯥꯜꯂꯦ
ꯍꯣꯏ ꯑꯣꯏ ꯎꯝ ꯑꯣꯏꯗꯤ ꯌꯥꯝ ꯑꯣꯏ ꯃꯥꯁꯨ ꯎꯔꯤꯡ ꯊꯨꯡꯕ ꯃꯇꯝꯗ ꯑꯆ ꯑ ꯆꯧꯕ ꯊꯣꯡꯉꯗꯣ
ꯎꯝ
ꯑꯗꯨꯅꯦ ꯑꯩꯅ ꯑꯃꯨꯛ ꯍꯧꯖꯤꯛꯁꯦ ꯎꯔꯤꯡ ꯑꯆꯧꯕ ꯊꯣꯡꯕꯗꯣ ꯍꯣꯏ ꯈꯔ ꯅꯥꯇꯣꯡꯅ ꯀꯌꯥ ꯊꯣꯡꯕꯗꯣ ꯈꯔꯕꯨꯗꯤ ꯐ ꯑꯗꯨꯒ ꯑꯩ ꯈꯗꯥꯡꯒꯤꯁꯦ
ꯎꯝ
ꯁꯤꯗꯤ ꯑꯗꯨꯝ ꯂꯩ ꯍꯥꯏꯕ
ꯍꯆꯥꯡꯁꯦ ꯐꯠꯇꯅ ꯂꯩꯔꯦ
ꯑꯗꯨꯝ ꯐꯠꯇꯦꯗꯣ ꯁꯤ ꯄꯤꯗꯤ ꯄꯤꯗꯤꯛ ꯇꯧꯔꯛꯒꯅꯦ ꯑꯗꯨꯝ ꯑꯀꯟꯕ ꯑꯃ ꯑꯗꯨꯝ ꯇꯧꯔꯒ ꯂꯩꯌꯦꯦꯕ ꯈꯨꯊꯥꯡꯁꯤꯁꯨ
ꯑꯆꯧꯕꯗꯤ ꯊꯨꯡꯗ꯭ꯔꯦ ꯍꯧꯖꯤꯛꯀꯥꯟ ꯃꯆꯥ ꯃꯆꯥꯒꯨꯝꯕ ꯃꯥꯏ ꯇꯥꯗ꯭ꯔꯀꯥꯟꯗ ꯊꯣꯛꯑꯦ
ꯑ ꯃꯁꯥ ꯃꯆꯥꯥ ꯈ ꯊ ꯄꯥꯏꯦ
ꯃꯥꯏ ꯇꯥꯕ ꯇꯜꯂꯗꯤ ꯑꯗꯨꯝ ꯊꯣꯛꯑꯦ ꯑꯩꯁꯦ ꯅꯨꯡꯗꯥꯡꯁꯦ ꯅꯨꯡꯗꯥꯡꯁꯦ ꯍꯦꯛꯇ ꯊꯑꯣꯏꯅ ꯃꯃꯥꯏꯅ ꯇꯥꯕꯗ ꯇꯜꯍ
ꯁꯀꯗꯣꯒ ꯈꯔꯦ ꯀꯦꯁꯤꯜꯂꯨꯔꯒ ꯌꯥꯝ ꯇꯜꯂꯤ ꯑꯗꯨꯃꯥꯏꯅ ꯇꯥꯕꯁꯦ
ꯀꯦꯤꯁꯜꯂꯨꯔꯒ ꯃꯥꯏ ꯇꯥꯗꯣ ꯑꯩꯈꯣꯏꯗ ꯃꯥꯏ ꯇꯥꯔꯤꯗꯣ ꯀꯩꯁꯨ ꯁꯦꯡꯕꯣꯟꯇꯦ ꯈꯪꯕ꯭ꯔꯥ
ꯁꯪꯗ ꯁꯪꯗ
ꯇꯞ ꯇꯥꯏ ꯀꯦꯁꯜꯂꯨꯔꯅꯤ ꯑꯗꯨꯀꯥꯟꯗ ꯐꯦꯁꯋꯥꯁ ꯑꯝꯇꯪꯅ ꯇꯥꯔꯒ
ꯃꯥꯅꯤ ꯃꯥꯅꯦ ꯀꯥꯏꯕꯤ ꯑꯩꯈꯣꯏ ꯍꯣꯏꯩꯅ ꯈꯔ ꯆꯥꯝꯗꯩ ꯍꯥꯏꯕ ꯋꯥꯅꯦ ꯃꯅꯨꯡꯗ ꯂꯩꯍꯧꯗꯤ ꯎ ꯄꯣꯠꯇ꯭ꯔꯦꯕ ꯑꯗꯨꯒ ꯃꯌꯥꯝꯗꯨꯅ ꯁꯨꯝ ꯐꯨꯖꯜꯂꯛꯑꯒꯅꯦ ꯃꯃꯥꯏ ꯊꯤꯌꯥ ꯂꯩꯁꯦ
ꯃꯥꯅꯦ ꯍꯥꯏꯗꯤ ꯀꯦꯁꯤꯟꯕꯗ ꯑꯗꯨꯒꯨꯝꯕ ꯁꯤꯖꯤꯟꯅꯔꯤꯕ ꯄꯣꯠ ꯃꯌꯥꯝꯅꯦ ꯑꯗꯨꯅꯁꯨ ꯃꯥꯏꯗ ꯐꯠꯍꯟ ꯄꯣꯠ
ꯃꯥꯂꯦ ꯃꯥꯂꯦ ꯑꯗꯨꯅꯦ ꯌꯥꯝ ꯀꯤꯕ ꯃꯤ ꯐꯠꯇꯦ ꯍꯥꯏꯁꯦ
ꯑꯗꯨꯅ ꯌꯥꯝꯈꯤꯕ ꯃꯤꯅ ꯍꯦꯟꯅ ꯁꯣꯛꯏꯗꯨꯅꯤ
ꯁꯣꯏꯗꯣꯏꯁꯦ ꯎꯔꯤꯜ ꯊꯨꯝꯕ ꯇꯧꯔꯤꯁꯨꯦ ꯃꯌꯥꯝ ꯈꯨꯊ ꯊꯨꯡꯒ ꯃꯥꯟꯗꯗꯒꯤ ꯊꯨꯡꯉꯤꯗ
ꯎꯝ ꯃꯃꯥꯏꯅ ꯁꯪꯉꯜ ꯊꯨꯡꯕꯒ ꯌꯥꯎꯕꯗꯣ ꯑꯗꯨꯁꯨ ꯌꯥꯝ ꯀ ꯃꯤꯗꯅ ꯑꯅꯝꯕ ꯇꯧꯋꯦꯕ
ꯃꯥꯅꯦ ꯍꯥꯏꯗꯤ ꯀꯥꯏꯦ ꯀꯦꯃꯤꯛꯇꯦꯜ ꯅꯞꯇꯦ ꯀꯩꯅꯣ ꯀꯤꯕ ꯍꯥꯏꯁꯤꯗꯤ ꯃꯣꯏꯗꯁꯨ ꯍꯥꯞꯄꯤꯕꯗꯨꯗ ꯌꯥꯝ ꯃꯈꯜ ꯃꯈꯜ ꯑꯣꯏꯔꯅꯤ ꯀꯩꯅꯣ ꯑꯗꯨ ꯃ ꯃꯌꯥꯝꯌꯥꯝ ꯑꯗꯨꯅ ꯁꯨꯝ ꯇꯨꯈꯣꯡꯁꯤꯗ ꯁꯨꯝ ꯂꯩꯍꯧꯔꯅꯤ ꯁꯨꯝ ꯂꯩꯍꯧꯔꯅꯤ ꯁꯦꯡꯉꯅꯤ ꯈꯔ ꯍꯥꯗꯣꯛꯑꯔꯣꯏ ꯑ ꯑꯗꯨꯝ ꯑꯣꯂꯛꯇ ꯇꯥꯕ ꯄꯠꯇ
ꯐꯠꯇꯕ ꯑꯣꯟꯕꯗꯒꯤ ꯃꯥꯏꯗ ꯑꯗꯨꯝ ꯁꯣꯛꯑꯦ
ꯎꯝ ꯑꯗꯨ ꯍꯥꯏꯔꯒ ꯃꯣꯏꯒꯤ ꯍꯧꯖꯤꯛꯀꯥꯟ ꯐꯦꯁꯤꯌꯦꯜ ꯐꯖꯅꯗ ꯇꯧꯅꯤꯡꯉꯤ
ꯇꯣꯅꯔꯗꯤ ꯁꯤꯖꯤꯟꯅ ꯑꯣꯏꯕꯦꯝꯃ ꯇꯣꯅꯔꯁ
ꯁꯤꯖꯤꯟꯅꯩꯌꯦ ꯂꯣꯏꯔꯦ ꯅꯪꯉꯣꯟꯗ ꯏꯪꯍꯥꯡ ꯂꯧꯕꯗ
ꯑꯗꯨ ꯇꯣꯅꯗꯣ ꯐꯪꯗ꯭ꯔꯦ ꯍꯧꯖꯤꯛ
ꯀꯩꯒꯤ ꯑꯅꯧꯕ ꯁꯤꯟꯈ꯭ꯔꯕ
ꯑꯥꯎꯠ ꯑꯣꯐ ꯏꯁꯇꯣꯛ ꯑꯥꯎꯠ ꯑꯣꯐ ꯏꯁꯇꯣꯛ ꯑꯣꯏꯔꯒ ꯂꯩꯔꯤꯕ
ꯃꯣꯏ ꯁꯥꯗ꯭ꯔ ꯗ
ꯁꯥꯗ꯭ꯔꯕ ꯈꯪꯗꯦ ꯑꯩꯒꯤꯁꯨ ꯂꯣꯏꯔꯛꯇꯣꯔꯦ ꯇꯪꯈꯥꯏꯖꯤꯜꯂꯛꯑꯦ ꯑꯩꯁꯨ ꯁꯤ ꯑꯗꯨꯅ ꯏꯅꯨꯡ ꯅꯨꯡꯉꯥꯏꯑꯕ
ꯑꯩꯁꯦ ꯂꯣꯏꯔꯦ ꯑꯩ ꯑꯗꯨꯝꯗ ꯍꯪꯒꯦ ꯇꯧꯔꯝꯃꯤꯅꯦꯕ
ꯑꯗꯨ ꯃꯊꯪ ꯂꯥꯛꯄꯗꯀꯩ ꯇꯧꯕꯅꯦ ꯑꯃ ꯇꯣꯉꯥꯟꯕ ꯑꯗꯨꯒ ꯈꯔꯞ ꯍꯥꯏꯔꯞ ꯃꯥꯟꯅꯕ ꯑꯃꯕꯨꯗꯤ ꯂꯩꯌꯦꯕ ꯗꯣꯏꯇꯥ ꯑꯔꯖꯨꯟꯗꯨꯅ ꯗꯥꯏꯔꯦꯛ ꯗꯥꯏꯔꯦꯛ ꯑꯣꯏꯂꯤꯒꯤ ꯑꯣꯏꯅ ꯁꯦꯝꯃꯛꯄꯅꯤꯅ ꯑꯗꯨꯅ ꯐꯩꯗꯅ
ꯐꯥꯏ ꯐꯥꯏ
ꯏꯗꯨꯀ
ꯑꯅꯤ ꯁ꯭ꯀꯨꯜ ꯆꯠꯂꯤꯁꯤ ꯇ ꯅꯔꯝ ꯊꯥꯎ ꯑꯥꯎ ꯊꯃꯣ ꯊꯝꯃ
ꯎꯝ